ꯇꯥꯕ꯭ꯔꯣ ꯍꯜꯂꯣ ꯑꯥ ꯍꯜꯂꯣ ꯇꯥꯕ꯭ꯔꯣ
ꯇꯥꯏꯌꯦ
ꯎꯝ ꯀꯔꯤ ꯇꯧꯔꯤꯒꯦ
ꯇꯧꯗꯦ ꯁꯨꯝ ꯀ꯭ꯂꯥꯁ ꯁꯥꯔꯛꯑꯒ ꯂꯩꯔꯝꯕꯅꯦ ꯅꯪꯗꯤ
ꯒꯦ
ꯍꯜꯂꯣ ꯄ ꯍꯜꯂꯛꯑꯒ ꯁꯨꯝ ꯂꯩꯔꯝꯕꯅꯦ ꯀꯩꯗꯧꯔꯤꯒꯦ ꯅꯪꯗꯤ
ꯑꯣ ꯑꯩꯁꯨ ꯀ꯭ꯂꯥꯁ ꯂꯣꯏꯔꯒ ꯂꯑꯌꯦ
ꯑꯣ ꯑꯣ ꯑꯥ
ꯝꯗ ꯍꯥꯟꯟꯅ ꯑꯦꯄ꯭ꯂꯥꯏ ꯇꯧꯕꯒ ꯂꯩꯌꯦ
ꯍꯦꯟꯅ ꯑꯦꯄ꯭ꯂꯥꯏ ꯇꯧꯔꯒ ꯂꯩꯌꯦ
ꯍꯣꯏ
ꯑꯗꯣ ꯑꯩꯅ ꯁꯨꯝ ꯇꯥꯕꯗ ꯍꯦꯟꯅ ꯍꯦꯟꯅ ꯑꯦꯄ꯭ꯂꯥꯏ ꯇꯧꯕꯁꯦ ꯊꯝꯁꯦ ꯎ ꯐꯩ ꯍꯥꯏꯗꯣꯏꯔꯥ ꯅꯠꯇ꯭ꯔꯒ ꯀꯃꯥꯏꯅ ꯍꯥꯏꯗꯣꯏꯅꯣ ꯈꯪꯗꯦ ꯑꯗꯨ ꯇꯧꯋ ꯍꯥꯏꯌꯦ ꯆꯨꯝꯕ꯭ꯔꯣ
ꯍꯣꯏ ꯆꯃꯦ
ꯑꯥ ꯀꯩꯀꯩ ꯀꯥꯟꯅꯒꯦ ꯑꯗꯨ ꯑꯦꯄ꯭ꯂꯥꯏ ꯇꯧꯕꯗꯨꯕꯣ
ꯎ ꯁꯤ ꯑꯦꯄ꯭ꯂꯥꯏ ꯇꯧꯔꯦꯗꯤꯝ ꯁꯝꯗꯣ
ꯑꯥ
ꯁꯤꯜꯀꯤ ꯑꯣꯏꯕ
ꯑꯣꯏꯔꯦ ꯑꯗꯨ ꯑꯝ ꯗꯦꯟꯗ꯭ꯔꯥꯏꯐꯀꯨꯝꯕꯁꯨ ꯐꯥꯔꯦ꯫
ꯎꯝ꯫
ꯍꯣꯏ ꯅꯪꯁꯨ ꯑꯦꯄ꯭ꯂꯥꯏ ꯇꯧꯅꯤꯡꯕ꯭ꯔꯣ꯫
ꯄꯨꯨꯡꯅꯤꯡꯑꯦ꯫
ꯇꯧꯔꯣ ꯑꯗꯨꯗꯤ ꯐꯣꯔꯇꯤ-ꯐꯣꯔꯇꯤ ꯈꯛꯇꯅꯦ꯫
ꯑꯣ ꯑꯩꯗꯤ ꯅꯣꯏꯅꯁꯨ ꯍꯥꯏꯔꯝꯗ꯭ꯔꯕꯅꯤꯅ ꯈꯪꯍꯧꯗ꯭ꯔꯦ ꯈꯪꯉꯝꯑꯒꯗꯤ ꯑꯩꯁꯨ ꯇꯧꯒꯦ ꯍꯥꯏꯔ ꯆꯦꯜꯂꯥꯛꯑꯝꯒꯗꯕ꯫ ꯃꯁꯤ ꯀꯩ ꯀꯩ ꯇꯧꯈꯤꯒꯦ꯫ ꯍꯣꯏ ꯍꯣꯏ ꯑꯩ ꯍꯣꯔꯦꯟ ꯊꯣꯛꯄ ꯀꯥꯟꯗ ꯂꯩꯔꯒ ꯇꯧꯔꯒꯦꯀꯣ꯫
ꯍꯣꯏ ꯍꯣꯏ ꯇꯧꯔꯣ꯫
ꯑꯗꯣ ꯍꯧꯖꯤꯛꯄꯨ ꯀꯩꯀꯩ ꯇꯧꯕꯤꯅꯣ꯫
ꯍꯧꯖꯤꯛꯗꫭ
ꯎꯝ꯫
ꯀꯔꯤꯁꯨ ꯇꯧꯗꯦꯗ ꯑꯈꯣꯏꯒꯤ ꯔꯨꯝ ꯑ ꯑ ꯑꯩꯒꯤ ꯔꯨꯝꯃꯦꯠ ꯏꯃꯥꯟꯅꯨꯕꯤ ꯑꯃ ꯑꯃꯥꯟ ꯂꯩꯌꯦꯀꯣ꯫
ꯑꯥ꯫
ꯝ ꯃꯥꯅ ꯍꯧꯖꯤꯛ ꯍꯦꯟꯖꯥꯡ ꯊꯣꯡꯉꯦ꯫
ꯀꯩ ꯍꯤꯟꯖꯥꯡꯅꯣ꯫
ꯈꯟꯗꯦ ꯀꯥꯟꯁꯣꯏꯒꯨꯝꯕ ꯃꯥꯜꯂꯦ꯫
ꯎꯝ꯫
ꯑꯗꯨꯗꯤ ꯃꯥꯅ ꯊꯣꯔꯦ ꯂꯣꯏꯔꯒ ꯑ ꯑꯩꯈꯣꯏ ꯆꯥꯛ ꯆꯔꯒꯦ ꯍꯥꯏꯌꯦ꯫
ꯑꯣ ꯑꯩꯁꯨ ꯆꯥꯕ ꯂꯥꯛꯀꯦꯀꯣ ꯑꯗꯨꯗꯤ꯫
ꯍꯣꯏ ꯅꯪꯁꯨ ꯂꯥꯛꯑꯣ꯫
ꯎꯝ ꯎꯝ ꯑꯩꯕꯨ ꯀꯣꯜ ꯇꯧꯔꯛꯑꯣ ꯚꯥꯏꯕꯒ꯫
ꯍꯣꯏ ꯍꯣꯏ꯫
ꯎ ꯉꯁꯤ ꯅꯣꯡꯃꯒꯤ ꯀꯩꯀꯩ ꯇꯧꯈ꯭ꯔꯒꯦ꯫
ꯑꯩꯈꯣꯏ ꯀ꯭ꯂꯥꯁ ꯀ꯭ꯂꯥꯁꯗ ꯆꯥꯈ꯭ꯔꯦ ꯑꯗꯨ ꯝ ꯄꯨꯡ ꯑꯅꯤꯒꯨꯝꯕꯗꯤ ꯍꯥꯏ ꯑꯗꯨ ꯏꯃꯅꯨꯕꯤ ꯏꯕꯥꯅꯤ ꯖꯦꯔꯣꯛꯁ ꯄ꯭ꯂꯦꯁꯗ ꯆꯥꯈ꯭ꯔꯦ꯫ ꯑꯗꯨ ꯄ꯭ꯔꯤꯟꯇꯤꯡꯒꯨꯝꯕ ꯖꯦꯔꯣꯛꯁꯀꯨꯝꯕ ꯔꯤꯁꯔꯁꯀꯤ ꯃꯦꯇꯔꯤꯌꯦꯜ ꯀꯣ꯫ ꯇꯧꯕꯥ ꯇꫭ ꯑ ꯇꫭꯕꯥꯒ ꯂꯩꯑꯌꯦ ꯇꯣꯔꯦ ꯇꯣꯔꯒ ꯍꯨꯖꯤꯛ ꯂꯥ ꯂ ꯍꯧꯖꯤꯛꯅ ꯂꯥꯛꯈ꯭ꯔꯦ꯫ ꯍꯣꯁꯇꯦꯜꯗ꯫
ꯑꯣ ꯑꯣ ꯑꯇꯩꯗꯤ ꯍꯧꯖꯤꯛ ꯉꯥꯇꯪ ꯄꯣꯊꯥꯔꯒ ꯂꯩꯗꯣꯏꯔꯥ ꯅꯇ꯭ꯔꯒꯅ ꯀꯩ ꯀꯩ ꯇꯧꯒꯗꯕ ꯂꯩꯔꯤꯒꯦ꯫
ꯖꯤꯛꯗꯤ ꯂꯩꯇꯦ꯫
ꯑꯗꯨꯗꯤ ꯄꯣꯊꯥꯔ ꯂꯩꯔꯅꯤꯅꯦꯀꯣ꯫
ꯍꯣꯏ꯫
ꯎꯝ꯫
ꯅꯟꯗꯤ꯫
ꯑꯩꯗꯤꯀꯣ ꯍꯧꯖꯤꯛ ꯉꯍꯥꯛꯇꯪ ꯂꯩꯔꯒ ꯍꯌꯦꯡ ꯑꯣ ꯑꯣꯖꯥꯅ ꯄꯤꯈꯠꯂꯛꯑꯣ ꯏꯕ ꯂꯣꯏꯁꯜꯂꯝꯃꯣ ꯅꯠꯇ꯭ꯔꯗꯤ ꯌꯥꯔꯣꯏ ꯍꯥꯏꯕꯗꯤ ꯍꯥꯏꯔꯝꯃꯦꯕ ꯑꯗꯨꯗꯣ ꯏꯁꯁꯟꯗ ꯂꯣꯏ ꯂꯣꯏꯔꯅꯤꯗꯅ ꯑꯗꯨꯒ ꯑꯩ ꯉꯇꯪ ꯎꯝ ꯕꯖꯥꯔꯗ ꯆꯠꯂꯒ ꯄꫭꯠꯆꯩ ꯑꯃ ꯅꯤ ꯂꯧ
ꯑꫭ꯫ ꯕꯖꯥꯔꯗ ꯆꯠꯂꯒꯦꯔꯥ ꯅꯪ꯫
ꯎꯝ ꯎꯝ ꯕꯖꯥꯗ ꯆꯠꯂꯨꯁꯦ ꯄꯣꯠ ꯆꯩ ꯃꯆꯥ ꯃꯆꯥ ꯂꯩꯌꯨꯒꯦ
ꯍꯧꯖꯤꯦꯛ
ꯍꯧꯖꯤꯛ ꯅꯠꯇꯦ ꯉꯍꯥꯛꯇꯪ ꯉꯍꯥꯛꯇꯪ ꯂꯩꯔꯒ
ꯑꯣ ꯀꯅꯥ ꯀꯅꯥ ꯆꯒꯦ
ꯑꯩ ꯀꯛꯀꯣ ꯏꯃꯥꯟꯅꯕꯤꯒ ꯆꯠꯀꯅꯤ
ꯏꯃꯅꯣꯕꯤꯗꯤ ꯔꯣꯜ ꯅꯝꯕ꯭ꯔ ꯀꯩꯅꯣ
ꯏꯃꯣ ꯂꯝꯕ꯭ꯔ ꯀꯩꯅꯩꯅꯣ
ꯎꯝ ꯔꯣꯜ ꯅꯝꯕꯔ ꯅꯪꯒꯤ ꯏꯃꯥꯟꯅꯨꯕꯤꯒꯤ ꯔꯣꯜ ꯅꯝꯕꯔꯗꯤ ꯀꯩꯒꯤꯅꯣ
ꯑ ꯐ ꯅꯝꯕꯔ ꯅꯥꯏꯟ
ꯑꯣ ꯃꯕꯥꯏꯅꯤ ꯈꯛꯇꯔꯥ ꯃ ꯑꯇꯣꯞꯄꯗꯤ
ꯀꯕꯤ ꯆꯠꯂꯣꯏ
ꯑꯣ
ꯁꯨ ꯆꯠꯂꯨꯁꯤꯔꯣꯏ
ꯑꯩ ꯑꯩꯁꯨ ꯆꯠꯅꯤꯡꯉꯤ ꯑꯗꯨ ꯍꯥꯏꯗꯤ ꯄꯩꯁꯥ ꯂꯩꯥꯏꯇ꯭ꯔꯤ
ꯅꯪꯗꯤ ꯀꯩꯀꯩ ꯂꯩꯒꯗꯕ ꯂꯩꯒꯦ
ꯑꯩꯗꯤ ꯑ ꯑꯁ ꯀꯔꯤ ꯈꯗꯗ ꯃꯌꯦ ꯑꯩꯗꯤ ꯇ꯭ꯔꯣꯂꯦ ꯑꯃ ꯄꯥꯝꯃꯦ
ꯏꯁ ꯇ꯭ꯔꯣꯔꯤꯗꯤ ꯀꯩꯗꯧꯒꯦꯕ ꯅꯪꯗꯤꯌꯥ
ꯇ꯭ꯔꯣꯂꯒ ꯒꯤ ꯄꯦꯇ꯭ꯔꯣꯂꯦꯗꯣ ꯌꯨꯝꯗ ꯂꯩꯥꯛꯑꯦ ꯑ ꯍꯧꯖꯤꯛ ꯁꯤꯗ ꯂꯩꯇ꯭ꯔꯦ ꯑꯗꯨ ꯇ꯭ꯔꯣꯂꯦ ꯑꯃꯗꯤ ꯑꯩ ꯑꯩꯒꯤ ꯌꯪꯒꯔꯁꯤꯁ ꯆꯕꯨ ꯄꯤꯈ꯭ꯔꯦ ꯃꯥꯅ
ꯌꯦꯪ ꯀꯦꯌꯥꯎꯅꯤ
ꯆꯥꯈ꯭ꯔꯦꯀꯣ
ꯗꯦꯂꯤꯗ ꯆꯠꯈ꯭ꯔꯦ
ꯍꯣꯏ ꯃꯥꯅ ꯂꯧꯔꯒ ꯆꯠꯈ꯭ꯔꯦ ꯑꯗꯨꯅ ꯑꯩꯗꯤ ꯇ꯭ꯔꯣꯂꯦ ꯑꯃ ꯂꯣꯟꯅꯤꯡꯑꯦ
ꯀꯦꯁꯣ ꯑꯗꯨꯗꯣ ꯄꯤꯔꯝꯃꯣ ꯅꯪꯒꯤ ꯑꯅꯧꯕ ꯑꯃ ꯕꯥꯏ ꯇꯧꯕꯃꯣꯅ ꯍꯥꯏꯕ ꯂꯥꯛꯄ꯭ꯔꯣ
ꯍꯣꯏ ꯑꯗꯨꯁꯨ ꯆꯨꯝꯃꯦ ꯑꯗꯨꯁꯨ ꯑꯩꯅ ꯄꯤꯈ꯭ꯔꯦ ꯅꯁꯥꯏꯅ ꯄꯤꯈ꯭ꯔꯦ
ꯅꯪꯅ ꯄꯤꯊꯣꯛꯈ꯭ꯔꯕꯅꯤꯅ ꯅꯪꯅ ꯍꯧꯖꯤꯛ ꯑꯅꯧꯕ ꯃꯣꯕꯥꯏꯜ
ꯍꯣꯏ ꯑꯩꯗꯤ ꯑꯅꯧꯕ ꯄꯥꯝꯃꯦ ꯑꯗꯨꯅꯤ
ꯎꯝ ꯑꯗꯄꯥꯣ ꯄꯥꯕꯤ ꯎ ꯑꯗꯨꯗꯤ ꯕꯥꯏꯥꯏ ꯇꯧꯔꯨꯔꯁꯨꯦ ꯂꯥꯛꯑꯣꯗꯅ
ꯍꯣꯏ ꯑꯗꯨ ꯕꯖꯔꯗ ꯅꯠꯇꯦ ꯕꯤꯁꯥꯜꯗ ꯂꯥꯏꯑꯦ ꯍꯥꯏꯑꯦ ꯏꯃꯥꯟꯅꯨꯕꯤ ꯑꯃꯅ ꯃꯤꯁꯦꯜꯗꯤ ꯆ ꯆꯤꯡꯃꯔꯣꯝꯗ
ꯆꯤꯡꯃꯩꯔꯣꯡꯝꯗ
ꯍꯣꯏ
ꯑ ꯑꯥ ꯐꯔꯦ ꯐꯔꯦ ꯑꯗꯨꯗꯤ ꯑ ꯅꯪ ꯆꯠꯄ ꯀꯥꯟꯗ ꯑꯩꯉꯣꯟꯗꯁꯨ ꯍꯥꯏꯔꯛꯑꯣꯀꯣ ꯑꯩꯁꯨ ꯆꯠꯀꯦꯀꯣ
ꯍꯣꯏ ꯅꯪ ꯑꯣ ꯑꯣ ꯑꯣ ꯍꯣꯏ ꯌꯥꯔꯦ ꯅꯪꯁꯨ ꯕꯥꯏꯛ ꯇꯧꯔ ꯇꯣꯏꯅꯤꯡꯕ꯭ꯔꯣ ꯅꯪꯁꯨ ꯇ꯭ꯔꯣꯂꯦ ꯕꯥꯏꯛ ꯅꯅꯥꯝꯁꯨ ꯇ꯭ꯔꯣꯂꯦꯟ ꯂꯣꯟꯅꯤꯡꯕ꯭ꯔꯣ
ꯑ ꯑꯩꯗꯤ ꯇ꯭ꯔꯣꯂꯤꯗꯤ ꯂꯧꯅꯤꯡꯗꯦ ꯑꯗꯨ ꯁꯨꯝ ꯑꯇꯣꯞꯄ ꯀꯩꯀꯩ ꯑꯅꯧꯕ ꯐꯖꯕ ꯂꯩꯕꯅꯣ ꯌꯦꯡꯅꯤꯡꯉꯦ
ꯑꯣ ꯍꯣꯏ ꯍꯣꯏ ꯑꯗꯨ ꯅꯪ ꯀꯥꯏ ꯅꯨ ꯃꯤꯗꯥ ꯆꯪ ꯆꯅꯤꯅꯦꯦ
ꯑ ꯀꯩ ꯅꯨꯇ ꯆꯠꯁꯤꯒꯦ ꯍꯌꯦꯡꯛꯇ ꯆꯠꯁꯤꯔꯣ
ꯍꯌꯦꯡ ꯑꯁꯦꯡꯕ
ꯁ꯭ꯔꯤ ꯀꯣ ꯁꯤ꯭ꯝꯄꯕꯤꯍꯔꯦꯦ ꯎ ꯆ ꯁꯤ ꯀꯗꯤꯗꯤꯤ
ꯍꯣꯏ ꯑꯁꯦꯡꯕ ꯀꯣ ꯅꯪ ꯃꯆꯤꯟ ꯊꯤꯗꯦꯀꯣ ꯑꯩꯗꯤ ꯍꯧꯖꯤꯛ ꯍꯧꯖꯤꯛ ꯈꯖꯤ ꯈꯨꯖꯤꯗ ꯁ ꯁꯦꯝꯝꯕꯅ ꯍꯥꯏꯌꯦꯦ
ꯑꯣ ꯇ ꯋꯥꯥꯏꯕ ꯑꯩꯁꯨ ꯑꯁꯦꯡꯕꯅꯦ ꯍꯥꯏꯇꯦ
ꯍꯣꯏ ꯏꯕꯥꯅꯤ ꯈꯇꯔꯥ
ꯎ ꯑꯗꯨꯗꯤ ꯚꯤꯂꯦꯖ ꯑꯃꯒꯤ ꯃꯤ ꯄꯨꯟꯅ ꯄꯨꯔ ꯆꯠꯁꯦ ꯍꯥꯏꯔꯣ
ꯍꯥ
ꯚꯤꯂꯦꯖ ꯑꯃꯒꯤ ꯃꯤ ꯄꯨꯟꯅ ꯄꯨꯔ ꯆꯠꯁꯦ ꯍꯥꯏꯔꯣ
ꯍꯣꯏ ꯅꯪꯒꯤ ꯚꯦꯂꯦꯖꯀꯤ ꯃꯤꯟ ꯄꯨꯂꯞ ꯂꯥꯛꯑꯣ
ꯍꯣ ꯍꯣ ꯍꯣꯏ ꯂꯥꯛꯀꯦ ꯀꯣ ꯑꯗꯨꯗꯤꯤ ꯑꯊꯨꯕꯁꯠꯦ
ꯍꯣꯏ ꯅꯠꯇꯦ ꯑꯩꯈꯣꯏꯒꯤ ꯔꯨꯝꯃꯤꯩꯗꯣ ꯑꯩ ꯑꯩꯒꯤ ꯔꯨꯝꯃꯦ ꯍꯣꯏ ꯃꯤ ꯑꯇꯣꯞꯄꯁꯨ ꯂꯣꯟꯅꯤꯡꯉ ꯍꯥꯏꯌꯦ ꯇ꯭ꯔꯣꯂꯦꯗꯣ
ꯑꯥ
ꯎꯝ
ꯑꯠꯇ ꯀꯗꯕ
ꯑꯗꯨ ꯑꯗꯨꯅꯦ ꯈꯟꯗꯦ ꯃꯣꯏꯗꯤ ꯃꯣꯏꯁꯨ ꯄꯩꯁꯥ ꯂꯩꯇ꯭ꯔꯦ ꯍꯥꯏꯌꯦꯦ
ꯑ ꯑꯗꯨꯗꯤ ꯀꯃꯥꯏꯅ ꯇꯧꯁꯦꯕ ꯆꯠꯁꯦ ꯍꯥꯏꯔ ꯆꯠꯂꯣꯏꯁꯦ ꯍꯥꯏꯔ
ꯑ ꯈꯟꯗꯦꯗ ꯅꯥꯏꯈꯣꯜ ꯅꯨꯃꯤꯠ ꯑꯃ ꯅꯨꯃꯤꯠ ꯑꯃ ꯑꯅꯤ
ꯅꯨ ꯅꯨꯃꯤꯠ ꯑꯃ ꯑꯅꯤꯗ ꯗꯤꯁꯀꯥꯎꯟ ꯇꯣꯏꯗꯤ ꯅꯪ ꯀꯃꯥꯏꯅ ꯇꯧꯗꯣꯔꯤ
ꯍꯣꯏ
ꯍꯥ
ꯑꯗꯨ ꯍꯧꯖꯤꯛꯁꯨ ꯗꯤꯁꯀꯥꯟꯅ ꯂꯥꯏꯕ꯭ꯔꯣ
ꯈꯪꯗꯤ ꯂꯩꯇ꯭ꯔꯣ ꯂꯩꯇꯕ꯭ꯔꯣ ꯂꯩꯔꯝꯒꯅꯤ ꯑ ꯀ ꯀꯃ ꯂꯩꯗꯅ
ꯍꯣꯏ
ꯑꯗꯨꯒꯤ ꯂꯩꯔꯝꯕꯁꯨ ꯌꯥꯏ
ꯑꯗꯨ ꯍꯌꯦꯡ ꯆꯠꯁꯦ
ꯍꯣꯏ ꯆꯠꯂꯁꯤꯀꯣ ꯑꯗꯨꯗꯤ ꯉꯁꯤꯗꯒꯤ ꯍꯧꯖꯤꯛꯇꯒꯤ ꯍꯧꯅꯔꯦꯗ ꯇꯧꯔ ꯂꯩꯔꯁꯤꯔꯣ
ꯍꯣꯏ
ꯍ ꯆꯁꯤ ꯀꯣ ꯆꯁꯤ ꯁꯁꯤ ꯆꯁꯤ ꯗꯣꯉꯁꯥꯏ ꯇ ꯏ ꯅꯪ ꯆꯁꯤꯦ ꯅꯪꯝꯕꯣ
ꯀꯔꯤ ꯀꯔꯤ
ꯀꯕꯥ
ꯑꯩ ꯅꯪꯉꯣꯟꯗ ꯐꯖꯅ ꯇꯥꯗꯦ ꯅꯪ ꯀꯔꯤ ꯍꯥꯏꯌꯦ
ꯑꯣ ꯑꯗꯨꯔꯣ ꯅꯪꯗꯣ ꯉꯁꯤ ꯑꯌꯨꯛꯀꯤꯅꯦ
ꯍꯣꯏ ꯍꯣꯏ
ꯐꯕꯁ ꯍꯥꯏ
ꯑꯣ ꯏꯔꯕ
ꯁꯨꯕꯗꯥ
ꯌꯔꯨꯝꯕ ꯀꯛꯇꯅꯦ ꯍꯧꯋꯤ ꯍꯣꯏ ꯑꯗꯨꯗꯤ ꯑꯩꯗꯤ ꯔꯨꯝꯕ ꯆꯥꯕꯒ ꯄꯨꯛꯅꯩꯌꯦꯀꯣ ꯑꯩ ꯒꯦꯁꯇ꯭ꯔꯤꯠ ꯂꯩꯌꯦ ꯑꯗꯨꯅꯦ ꯎ
ꯀꯦꯟꯇ ꯆꯂꯔꯒꯦ
ꯀꯔꯤ
ꯃꯣꯔꯣꯛ ꯀꯌꯥꯝ ꯆꯥꯥꯁꯜꯂꯨꯔꯒꯦ
ꯃꯣꯔꯗ
ꯎꯝ
ꯃꯣꯔꯣꯛꯗ
ꯑꯥ
ꯃꯣꯗ ꯑꯃ ꯆꯥꯔꯦ ꯑꯩꯗꯤ ꯄꯤꯁ ꯑꯃ
ꯄꯤꯠ ꯑꯃ ꯆꯥꯔꯒ ꯄꯨꯛ ꯃꯔꯤꯕ
ꯍꯦ
ꯇꯒꯤ ꯌꯦꯗꯦ ꯐꯁ ꯏ ꯅꯅꯥꯗꯤ ꯀꯣ ꯑꯗꯨꯗꯤ ꯅꯅꯥꯃꯟꯗꯦ ꯀꯅ ꯆꯪ ꯃꯗꯦ
ꯅꯟꯗꯤ ꯆꯥꯕ꯭ꯔꯣ ꯃꯣꯔꯣꯛ
ꯑꯩꯗꯤ ꯆꯥꯕ ꯍꯩꯇꯦ ꯃꯣꯔꯣꯛꯄꯨ ꯌꯥꯕ ꯑꯉꯥꯡ ꯅꯠꯇꯦꯗ ꯑꯩꯈꯣꯏꯗꯤ
ꯍꯣꯏ ꯅꯪ ꯅꯪꯒꯤ ꯃꯆꯥꯁꯨ ꯍꯥꯏꯇꯦ ꯃꯥꯜꯂꯦ ꯃꯣꯔꯣ ꯆꯥꯕ
ꯏ ꯆꯥꯗꯦ ꯑꯩ ꯆꯥꯗꯦ
ꯍꯣꯏ
ꯑꯦꯗꯤꯀꯣ ꯃ ꯔꯝꯁꯥꯗꯕꯤ ꯑꯁꯝ ꯃ ꯑ ꯏꯁꯝ ꯁꯝꯗ ꯍꯗꯤ ꯑꯉꯥꯡꯦ
ꯑꯣ ꯐꯔꯦ ꯐꯔꯦ ꯃꯗꯤ ꯆꯒꯨꯗꯪꯀꯣ
ꯎꯝ ꯅꯪꯁꯨ ꯆꯥꯕꯅꯣ ꯄꯨꯛꯇꯣꯛ ꯌꯥꯔꯔ
ꯄꯅꯦ ꯑꯄꯤꯛꯄ ꯑꯣꯏꯔꯦ ꯃꯣꯔꯣꯛ ꯃꯩ ꯌꯥꯝ ꯆꯥꯕ ꯑꯗꯨꯝ ꯆꯥꯕ ꯃꯤꯗꯣ ꯍꯥꯏꯠꯁꯨ ꯄꯤꯛ ꯄꯅ ꯑꯗꯨ ꯐꯦꯁꯁꯨ ꯄꯤꯝꯄꯜꯁ ꯃꯌꯥꯝ ꯂꯧꯊꯣꯛꯑꯦ ꯑꯗꯨ ꯀꯔꯦ ꯏꯁ꯭ꯀꯤꯟꯁꯨ ꯑꯃꯨꯕ ꯑꯣꯏꯔꯦ ꯀꯣ
ꯤꯟ ꯑꯃꯨꯕ
ꯍꯣꯏ ꯃꯣꯔꯣꯛ ꯃꯌꯥꯝ ꯆꯥꯕ ꯆꯥꯕꯗꯤ
ꯍꯣꯏ ꯑꯩꯁꯨꯦ ꯆꯥꯔꯒ ꯌꯦꯡꯒꯦꯀꯣ ꯑꯦ ꯑꯩꯗꯤ ꯆꯥꯅꯔꯣꯏꯒꯦꯗꯅ ꯍꯥꯕ ꯑꯦꯂꯒꯦ
ꯅꯪ ꯀꯕ꯭ꯔꯣ
ꯇꯤ ꯇꯤ ꯅꯔꯗꯤ ꯄꯝ ꯅꯔꯗꯤ ꯄꯥꯝꯗꯦ
ꯍꯣꯏ ꯑꯗꯨꯅꯦ ꯆꯒꯨꯅꯨ
ꯃꯪꯁ ꯁꯅꯅꯨ ꯀꯣ ꯇꯨꯗꯤꯕ ꯊꯪꯗ ꯀꯦꯣ
ꯁꯤꯔꯤ
ꯅꯪꯁꯨ ꯃꯊꯪꯗꯒꯤ ꯆꯥꯔꯅꯨ ꯍꯥꯏꯕ
ꯍꯣꯏ ꯍꯣꯏ ꯑꯩꯁꯨ ꯆꯔꯔꯣꯏ
ꯎꯝ
ꯆꯥꯁꯨ ꯆꯥꯅꯤꯡꯟꯗꯦ ꯍꯧꯖꯤꯛꯇꯤ
ꯃꯁꯥꯏꯅ ꯀ ꯆꯥꯊꯑ ꯀꯃꯥꯏꯅ ꯆꯥꯅꯤꯡꯗꯣꯏꯕ ꯍꯧꯖꯤꯛꯇꯤ ꯈꯔ ꯐꯔꯕ ꯄꯨꯛꯇꯨꯀꯣ ꯍꯧꯖꯤꯛꯇꯤ ꯈꯔ ꯐꯔꯕ ꯄꯨꯛ
ꯍꯣꯏ ꯐꯔꯦ ꯐꯔꯦ ꯐꯔꯦ ꯍꯥꯏꯗꯤꯀꯣ ꯆꯥꯏꯒꯨꯝꯕ ꯊꯥꯅꯤꯡꯉ
ꯇꯥ ꯊꯥꯛ ꯂꯉ ꯑꯗꯨꯗꯤ ꯂꯣꯂ ꯗꯣ ꯎꯝ
ꯍꯣꯏ ꯐ꯭ꯔꯦꯁ ꯃꯤꯜ ꯑꯗꯨ ꯄꯣꯞ ꯄꯣꯞꯇꯣ ꯑꯁꯥꯕ ꯐ꯭ꯔꯦꯁ ꯑꯣꯏꯔꯦꯀꯥꯟꯗ ꯍꯣꯏ ꯃꯤꯜ ꯑꯗꯨ ꯄꯣꯞꯗ ꯑꯩ ꯆꯅꯤꯡꯅꯤ ꯍꯧꯖꯤꯛ
ꯑꯗꯨꯒꯤ ꯗꯨꯀꯥꯟꯗ ꯊꯣꯛꯑ ꯌꯦꯡꯉꯨꯔꯁꯤꯗꯅꯦ
ꯍꯣꯏ ꯑꯗꯨ ꯍꯣꯏ ꯗꯨꯀꯥꯟꯗ ꯂꯩꯌꯦ ꯑꯗꯨ ꯐ꯭ꯔꯦꯁ ꯑꯣꯏꯗꯦ ꯄꯣꯞꯇꯣ ꯑꯗꯨꯅꯦ ꯆꯠꯅꯤꯡꯗꯦ ꯍꯣꯏ ꯕꯦꯀꯔꯤꯗ ꯆꯠꯁꯦ
ꯑꯗꯨ ꯂꯁꯥꯂ ꯑꯣ ꯂꯥꯛꯑꯣ ꯆꯠꯂ